ꯑꯧ
ꯇꯥꯕ꯭ꯔꯣ
ꯇꯥꯏ ꯇꯥꯏ
ꯅꯪ ꯀꯩꯀꯩ ꯇꯧꯔꯕ
ꯀꯁꯨ ꯇꯧꯗꯦꯗ ꯏꯗꯤ ꯁꯨꯝ ꯉꯁꯥꯏ ꯎꯝ ꯀꯩꯅꯣꯅꯤꯗ ꯏꯃꯥꯟꯅꯕꯤ ꯑꯃ ꯎꯝ ꯑꯗꯨꯏꯒꯤ ꯏꯃꯥꯟꯅꯕꯤ ꯑꯃ ꯗꯤꯄ꯭ꯔꯥꯅꯤꯗꯣ ꯃꯥꯒꯤꯅꯦ ꯃꯅꯥꯎꯅꯨꯄꯤꯒꯤ
ꯑꯣ
ꯍꯩꯖꯤꯟ ꯆꯠꯂꯨꯕ
ꯑꯥ
ꯑꯗꯒꯤ ꯂꯣꯏꯔꯦ ꯍꯩꯖꯤꯡꯄꯣꯠ ꯆꯠꯐꯝꯗꯣ ꯃꯣꯏꯒꯤ ꯂꯝꯕꯤꯗꯣ ꯄꯨꯔꯥ ꯂꯩꯈꯣꯝ ꯂꯣꯏ ꯊꯣꯛꯑꯦꯕꯀꯣ
ꯀꯩ ꯂꯝꯗꯅꯣ
ꯈꯨꯟꯗ꯭ꯔꯥꯛꯄꯝꯗ
ꯑꯣ
ꯂꯩꯈꯣꯝꯁꯨ ꯐꯖꯅ ꯊꯣꯛꯑꯦ ꯑꯗꯣ ꯄꯨꯔꯥ ꯃꯍꯤ ꯆꯦꯜꯂꯦ ꯃꯣꯏ ꯂꯨꯍꯣꯡꯕꯗꯣ ꯑꯗꯨꯒꯅꯦ ꯑꯔꯥꯞꯁꯤꯜꯂꯤ ꯆꯔꯤꯗꯣ ꯂꯣꯏ ꯊꯔ ꯊꯔ ꯆꯠꯅꯔꯦ ꯎꯄꯥꯏ ꯂꯩꯇꯗꯅ ꯑꯗꯥ ꯃꯣꯏꯒꯤ ꯁꯣꯝꯗ ꯁꯣ ꯂꯝꯕꯤꯔꯣꯝꯗ ꯃꯃꯥꯡꯂꯣꯝ ꯆꯪꯒꯗꯕ ꯃꯅꯤꯔꯣꯝꯗ ꯂꯣꯏ ꯆꯪꯅꯔꯕ
ꯑꯣ
ꯍꯦꯛ ꯀꯟꯗꯨꯅ ꯃꯅꯤꯡ ꯑꯣꯏꯌꯦꯕꯀꯣ ꯃꯃꯥꯡꯗꯨꯅ ꯂꯝꯕꯤꯗꯣ ꯁꯨꯛꯂꯥꯎꯕ ꯂꯝꯕꯤꯗꯣ ꯑꯣꯏꯕ ꯑꯗꯩꯗꯨꯗ
ꯑꯥ
ꯃꯅꯤꯡꯂꯣꯝꯗꯒꯤ ꯂꯣꯏ ꯆꯪꯅꯔꯦ ꯎꯄꯥꯢꯂꯩꯇꯗꯅ
ꯑ
ꯑꯗꯨ ꯅꯨꯡꯉꯥꯏꯇꯦ ꯑꯁ ꯃꯁꯛꯇꯤ ꯈꯨꯐꯖꯕ ꯑꯃ ꯃꯅꯥꯎ ꯅꯨꯨꯄꯤꯗꯣ ꯎꯝ ꯗꯒꯤ ꯀꯩꯅꯣ ꯇꯧꯋꯦ ꯑꯗꯒꯤ ꯊꯣꯛꯂꯛꯑꯒ ꯑꯩꯈꯣꯏꯁꯦ ꯑꯃꯨꯛ ꯌꯥꯝ ꯀꯨꯏꯅ ꯐꯝꯃꯦ ꯀꯨꯏꯌꯦ ꯃꯝꯃꯦ ꯄꯨꯃꯝ ꯃꯝꯃꯦ ꯑꯗꯒꯤ ꯑꯃꯅ ꯊꯤꯟꯕꯤꯔꯛꯑꯝꯃꯦ ꯏꯃꯥꯟꯅꯕꯤ ꯑꯃ ꯊꯤꯟꯕꯤꯔꯛꯑꯝꯃꯦ
ꯑꯥ
ꯃꯤ ꯃꯣꯅꯤꯀꯥ ꯏꯕꯅꯤ ꯊꯝꯕꯤꯔꯛꯑꯝꯃꯦ ꯑꯗꯨꯒ ꯍꯜꯂꯛꯑꯦ ꯑꯥ ꯒꯥꯔꯤꯗ ꯊꯤꯟꯕꯤꯔꯝꯃꯦ
ꯑꯣ
ꯗꯦ ꯃꯝꯃꯦ ꯑꯗꯨꯝ ꯌꯨꯝ ꯌꯧꯕꯗ
ꯑ ꯂꯨ ꯂꯨꯍꯣꯡꯕꯗꯤ ꯆꯠꯂꯨꯕ꯭ꯔꯣ ꯑꯗꯨꯗꯤ
ꯂꯨꯍꯣꯡꯕꯗꯤ ꯆꯠꯇ꯭ꯔꯦꯗ ꯂꯨꯍꯣꯡꯕꯗꯤ ꯆꯠꯇꯔꯦ ꯐꯥꯔꯛ ꯇꯥꯗꯅ
ꯑ ꯆꯥꯛꯀꯧꯕꯗꯤ ꯆꯠꯅꯤ ꯆꯠꯂꯕꯣ
ꯆꯠꯇ꯭ꯔꯦ ꯆꯥꯛꯀꯧꯕꯁꯨ ꯆꯥꯛꯀꯧꯕꯁꯨ ꯂꯨꯍꯣꯡꯕꯁꯨ ꯆꯠꯇ꯭ꯔꯦ ꯍꯩꯖꯤꯡꯄꯣꯠꯇꯨꯗꯪꯅꯤꯗ ꯆꯠꯄ ꯌꯧꯕꯤꯒꯦꯗꯤ ꯂꯣꯏ ꯈꯟꯕ ꯈꯟꯕꯅꯦꯕꯀꯣ ꯎꯄꯥꯢ ꯂꯩꯇ꯭ꯔꯦ ꯇꯕ ꯑꯩꯖꯦ ꯊꯕꯛ ꯌꯝ ꯆꯤꯜꯂꯕ ꯁꯣꯝꯗ ꯑꯅꯥꯕ ꯌꯥꯎꯔꯤꯅ ꯀꯩꯪꯀꯩ ꯍꯣꯁꯄꯤꯇꯥꯜꯗ ꯆꯠꯄ ꯈꯣꯠꯄ ꯑꯗꯨ ꯇꯧ ꯂꯩꯔꯦꯗꯅ ꯑꯩꯁꯦ ꯌꯥꯎꯕ ꯈꯪꯗ꯭ꯔꯦ ꯌꯥꯝ ꯌꯝꯃꯦ ꯍꯥꯏꯌꯦ ꯃꯣꯏꯒꯤ ꯆꯥꯛꯀꯨꯗꯣ ꯑꯁ ꯀꯌꯥ ꯑꯃ ꯇꯧꯋꯦ
ꯑꯥ
ꯍꯥꯏꯊꯔꯦꯗꯅ ꯅꯁꯨ ꯐꯖꯅ ꯍꯩꯊꯔꯦꯕ ꯅꯣꯡꯖꯨ ꯐꯥꯔ ꯉꯣꯡꯃꯅꯤꯅ
ꯑꯥ
ꯑꯗꯨꯝꯕ ꯂꯣꯏꯔꯦ ꯃꯥꯒꯤ ꯑꯗꯨꯅ ꯏꯕꯥꯅꯤꯁꯦꯒ ꯈꯦꯠꯅꯁꯦ ꯍꯥꯏꯕꯅꯦꯕ ꯑꯣ ꯃꯥꯁꯦ ꯊꯕꯛꯁꯤꯃꯗ ꯑꯗꯨꯝ ꯃꯥꯒꯤ ꯊꯂꯛ ꯂꯩꯕꯅꯦꯕꯀꯣ
ꯑꯣ ꯑꯣ ꯑꯣ
ꯊꯕꯛ ꯁꯤꯟꯃꯟꯗꯅ ꯑꯗꯨꯝ ꯃꯥꯁꯦ ꯃꯥ ꯂꯣꯏ ꯁꯤꯟ ꯂꯥꯡꯇꯧꯕ ꯃꯃꯥꯁꯨ ꯃꯄꯥꯁꯨ ꯃꯥꯅ ꯂꯣꯏ ꯁꯥꯏ ꯃꯃꯥ ꯃꯄꯥꯗꯨꯅ ꯑꯍꯟ ꯑꯣꯏꯔꯅꯤꯅ ꯃꯆꯦ ꯃꯥꯅ ꯂꯣꯏ ꯂꯥꯡꯉꯦꯗꯅꯀꯣ ꯑꯥ ꯑꯄꯤꯛꯄꯗꯒꯤꯅ ꯑꯥ ꯑꯆꯧꯕꯕꯧ
ꯎꯝꯎꯝꯎꯝ
ꯄꯣꯠꯇꯒꯤ ꯑꯗꯒꯤ ꯁꯅꯥ ꯂꯨꯄꯥ ꯐꯤꯔꯣꯟꯗꯩ ꯀꯩꯗꯒꯤ ꯃꯥꯅ ꯑꯗꯒꯤ ꯏꯚꯟ ꯀꯩꯅꯣꯕꯨꯕꯨ ꯋꯥꯟꯇꯣꯛ ꯉꯥꯏꯕꯒꯤ ꯀꯔꯤ ꯀꯔꯥꯗꯨ ꯃꯥꯅ ꯂꯣꯏ ꯀꯩꯅꯣ ꯇꯧꯔꯦꯗꯅꯀꯣ
ꯑꯥ
ꯑꯗꯨꯏꯅ ꯃꯥꯗꯣ ꯌꯥꯝꯅꯤ ꯇ ꯂꯣꯏꯕꯕꯨꯣ ꯑꯗꯒꯤ ꯀꯩꯅꯣ ꯇꯧꯕ ꯑꯗꯨ ꯎꯝ ꯎ ꯆꯤꯜꯂꯦꯕ ꯃꯥꯗꯣ ꯈꯔ ꯑꯌꯤꯡꯗꯣ ꯃꯥꯅ ꯄꯨꯔꯛꯑꯦꯕ
ꯑꯥ
ꯃꯥꯒ ꯃꯄꯥꯒꯗꯤ ꯑꯍꯜ ꯑꯣꯏꯔꯦꯕ
ꯑꯥ
ꯑꯗꯣ ꯑꯃꯔꯣꯝꯗꯗꯤ ꯐꯩꯗ ꯃꯆꯤ ꯑꯃ ꯃꯥ ꯑꯃ ꯂꯩꯌꯦꯅꯤꯅ ꯑꯃꯜ ꯃꯥꯗꯣ ꯃꯣꯏꯒꯤ ꯀꯩꯅꯣꯅꯦꯕ ꯃꯄꯥꯝꯗ ꯂꯩꯕꯒꯤ ꯋꯥꯅꯦꯕꯀꯣ
ꯑ
ꯃꯄꯥꯟꯗ ꯂꯩꯕꯤ ꯋꯥ ꯃ ꯃꯣꯏꯗꯤ ꯊꯦꯔꯥꯄꯤ ꯇꯧꯕꯅꯦꯕ
ꯈꯔ ꯇꯧꯕꯅꯤꯅ ꯃꯥꯅ ꯃꯥꯒꯤ ꯃꯆꯥ ꯂꯥꯏꯌꯦꯡꯕ ꯂꯩꯕꯅꯦ
ꯑꯥ
ꯑꯗ ꯏꯗ ꯑꯗꯨꯗ ꯃꯅꯥꯎ ꯅꯨꯄꯤꯁꯨ ꯑꯗꯨꯝ ꯂꯨꯍꯣꯡꯕꯁꯨ ꯀꯨꯏꯔꯔꯣꯏꯅ ꯃꯥ ꯂꯨꯍꯣꯡꯕ ꯂꯩꯔꯅꯤꯅ ꯂꯩꯊꯣꯛꯈꯤꯕꯅꯦꯕ
ꯑꯗꯨ ꯃꯡꯗꯕꯨꯗꯤ ꯃꯅꯥꯎꯄꯤ ꯃ ꯂꯣꯏꯔꯒ ꯃꯡꯗꯕꯨꯗꯤ ꯍꯜꯂꯅꯤ ꯍꯥꯏꯌꯦꯕ ꯀꯣꯂꯦꯖ ꯂꯥꯛꯄꯗꯗꯤ ꯑꯃꯨꯛ ꯂꯛ ꯃꯁꯦ ꯂꯤꯂꯣꯡꯗꯒꯤ ꯑꯃꯨꯛ ꯂꯥꯛꯇꯣꯏꯕ
ꯀꯩ ꯁꯞꯖꯦꯛꯀꯤ ꯑꯣꯖꯥ ꯑꯣꯏꯔꯤꯅꯣ
ꯀꯝꯄꯨꯇꯔ ꯁꯥꯏꯟꯁ
ꯃꯥꯁꯨ ꯀꯝꯄꯌꯨꯇꯔ ꯁꯥꯏꯟꯁꯂꯣ
ꯃꯥꯅꯤ ꯃꯥꯅꯤ ꯑꯩꯗꯤꯗꯤꯗꯅꯀꯣ ꯃꯣꯏ ꯃꯄꯥꯝꯕꯅꯥꯀꯅꯤꯅꯣ ꯄꯨꯁꯣ ꯑ ꯃꯛꯇꯅ ꯅꯛꯑꯦꯕ ꯑꯖꯗꯣ ꯑꯗꯨ ꯀꯅ ꯑꯗꯨꯝ ꯂꯥꯛꯄꯤ ꯂꯛꯀꯗꯕꯅꯦ ꯃꯗꯣ
ꯑꯥ ꯑꯥ
ꯑꯗꯨꯃꯥꯏꯅ ꯇꯧꯋꯦ ꯃꯥꯗꯣꯗꯣ ꯂꯩꯌꯦꯕ ꯑꯗꯨꯗꯒꯤ ꯊꯥ ꯐꯥꯕꯒꯤ ꯑꯃꯨꯛ ꯇꯧꯕꯗꯩꯅ ꯊꯥ ꯐꯥꯕꯗꯨꯃ ꯑꯩ ꯀꯪ ꯀꯥꯟꯂ ꯀꯩꯅꯣ ꯇꯧꯗꯣꯏꯅꯣꯔ ꯅꯍꯥꯟ
ꯊꯥ ꯐꯥꯕꯒꯤꯗꯨ ꯈꯛꯇꯪꯨ ꯇꯧꯔ ꯑꯗꯨ ꯃꯕꯥꯅꯤꯗꯣ ꯀꯣꯏꯕ ꯆꯠꯈꯤꯅꯤꯡꯉꯦ ꯀꯣꯏꯕ ꯆꯠꯀꯅꯦꯌꯦ ꯃꯥꯥꯡꯗꯁꯨꯣꯏ ꯀꯅꯤꯦ
ꯑꯣ
ꯑꯗꯨꯗꯤ ꯑꯗꯨꯝ ꯑꯂꯛꯑꯒ ꯇꯧꯔꯅꯤꯒꯤ ꯊꯥ ꯐꯕꯒꯤꯗꯣ ꯀꯥꯏ ꯇꯧꯋꯤ ꯑꯗꯨꯅꯦ ꯑꯗꯨ ꯑꯩꯅ ꯑꯥ ꯅꯨꯄꯤ ꯋꯥꯅꯤꯒꯤ ꯊꯕꯛ ꯌꯥꯝ ꯂꯩꯕꯅꯤꯅ ꯆꯠꯀꯗꯕ ꯈꯣꯀꯗꯕ ꯑ ꯀꯃꯥꯏꯅ ꯇꯧꯋꯦ
ꯎꯝ ꯑꯗꯣ ꯍꯥꯏꯔꯒ ꯍꯌꯦꯡꯗꯣ ꯀꯥꯡꯗꯣ ꯇꯤꯆꯦꯅ ꯉꯁꯤ ꯏꯕꯥꯅꯤꯗꯣ ꯑꯁꯣꯝꯗ ꯆꯠꯁꯦ ꯍꯥꯏꯕꯅꯦꯕꯗꯣ ꯑꯩꯅ ꯉꯁꯤꯗꯣ ꯑꯗꯨꯃꯥꯏꯅ ꯊꯣꯛꯑꯦ ꯑꯗꯨꯅ ꯐꯔꯛ ꯐꯠꯇꯕ ꯃꯥꯜꯂꯦ ꯉꯁꯥꯏ ꯃꯃꯥꯟ ꯁꯨꯃꯥꯏ ꯍꯥꯏ ꯈꯣꯠꯂꯦꯅ ꯍꯥꯏꯕ ꯑꯗꯣ ꯑꯗꯨꯗ ꯑꯗꯨꯗ ꯏꯕꯥꯅꯤꯁ ꯍꯣꯏ ꯃꯥꯁꯨ ꯆꯠꯂꯝꯑꯝꯃꯦ ꯆꯠꯂꯔꯣꯏꯁꯤ ꯑꯗꯨꯗꯤ ꯐꯔꯦ ꯍꯥꯏꯔꯒ ꯑꯗꯨꯝ ꯆꯠ ꯆꯪꯒꯕꯅꯦꯕ ꯑꯗꯨꯕꯨ ꯑꯩꯈꯣꯏꯗ ꯑꯗꯣ ꯍꯌꯦꯡ ꯍꯌꯦꯡ ꯆꯠꯂꯨꯁꯦ ꯍꯥꯏꯔꯛꯑꯦ
ꯂꯩꯦ ꯀꯥꯔꯤ ꯍꯥꯏꯗꯤ ꯇꯥꯉꯦꯗ
ꯑ ꯀꯥꯡꯁꯨ ꯑꯣꯏꯕꯩꯅꯦ ꯃꯥꯅ ꯆꯠꯂꯨꯁꯦ ꯍꯥꯏꯔꯦꯕ
ꯑꯥ ꯀꯅꯦ ꯑꯗꯣ ꯆꯠꯂꯨ ꯉꯁꯤ ꯅꯣꯡ ꯄꯥꯟꯕꯅꯤꯅ ꯅꯨꯡꯉꯥꯏꯇꯦꯗꯅ
ꯍꯣꯏ ꯅꯨꯡꯉꯥꯏꯇꯔꯦ ꯑꯗꯨꯗꯤ ꯑꯩꯁꯨ ꯆꯪꯅꯤꯡꯗ꯭ꯔꯕ ꯆꯠꯇ꯭ꯔꯗꯤ
ꯑꯣ ꯑꯗꯨ ꯀꯥꯅ ꯍꯃꯄꯕꯤ ꯌꯥꯏ
ꯀꯗ ꯍꯌꯦ ꯀꯥꯏꯗꯕꯨ ꯇꯧꯒꯦ ꯑꯗꯨꯗ ꯎꯔꯤꯄꯣꯛ ꯑꯗꯨꯋꯥꯏꯗꯨꯗ ꯍꯥꯏꯗꯤ
ꯔꯝ ꯆꯤꯡ ꯔꯝꯆꯤꯡꯕꯅꯤꯗꯥꯏꯕ
ꯑꯣ ꯀꯗ
ꯑ ꯊꯗꯤ ꯀꯥ
ꯀꯥꯡꯗꯗꯤ ꯑꯗꯨꯗ ꯀꯩꯁꯨ ꯆꯠꯂꯛꯇꯕꯅꯤꯅ ꯈꯪꯗꯦ ꯍꯥꯏꯕ ꯎꯗ꯭ꯔꯤꯌꯦ ꯑꯗꯨꯗꯗꯤ
ꯑꯗꯨꯗ ꯎꯗ꯭ꯔꯁꯨ ꯅꯪ ꯑꯩꯅ ꯍꯥꯏꯕꯗꯤ ꯀꯣꯅꯨꯡ ꯀꯥꯡ ꯀꯥꯏꯗ ꯎꯗ꯭ꯔꯤꯕꯣ
ꯎꯗ꯭ꯔꯤ
ꯑꯁ ꯀꯣꯅꯨꯡ ꯀꯥꯡꯅ ꯆꯥꯎꯔ ꯄꯣꯠꯅꯤ ꯃꯤꯅ ꯄꯦꯛ ꯊꯟꯕꯅꯦ ꯀꯣꯅꯨꯡꯒꯤ ꯀꯣꯅꯨꯡꯗꯒꯤ
ꯍꯣꯏ ꯑꯗꯨꯅꯦ ꯑꯗꯨꯒꯗꯨꯣ ꯀꯩꯁꯨ ꯆꯠꯇ꯭ꯔꯤ ꯎꯗ꯭ꯔꯤ ꯌꯥꯕꯩ
ꯌꯥꯝ ꯆꯥꯎꯕꯅꯦ ꯑꯗꯣ ꯃꯤꯗꯣ ꯀꯔꯝꯗ ꯍꯌꯦꯡꯗꯤ ꯀꯣꯅꯨꯡ ꯀꯥꯡꯥꯅ ꯆꯤꯡꯗꯣꯏꯖꯠꯂꯥ ꯈꯪꯗꯦ ꯑꯗꯣ ꯀꯂꯣ ꯔꯇ ꯍ ꯃ ꯀ ꯂꯥ ꯇꯧꯤꯕꯒꯤ ꯃꯤꯅꯅ ꯀꯥꯕꯗꯨ ꯑꯝꯇ ꯆ ꯀꯦꯅꯣ ꯇꯧꯗ꯭ꯔꯕꯅꯦꯕ ꯑꯕꯨꯗꯤ ꯈꯔꯆ ꯏꯅꯥ ꯀꯣ ꯃꯥꯔꯦ
ꯎꯝ ꯎꯝ
ꯎꯝ ꯎꯝ ꯑꯗꯨ ꯑꯗꯨꯋꯥꯏꯗꯒꯗꯤ ꯎꯏꯄꯣꯛ ꯑꯋꯥꯏꯗꯒꯗꯤ ꯀꯣꯛ ꯀꯥꯡꯁꯦ
ꯎꯝ
ꯑꯁ ꯑꯅꯤ ꯑ ꯎ ꯑꯩ ꯊꯗꯣꯏ ꯊꯦꯡꯖꯟꯅꯕ ꯑꯩꯗꯤ ꯊꯩꯅꯅꯕ ꯂꯩꯗꯅ ꯀꯥꯡꯁꯦ ꯨꯕ ꯃꯣꯟꯒꯤ ꯀꯥꯡ ꯑꯗꯒꯤ ꯑꯁꯣꯝꯗꯒꯤꯒꯤꯁꯨ ꯑꯃꯨꯛ ꯂꯥꯛ ꯑꯋꯥꯥꯡ ꯂꯣꯝ ꯗꯒꯩꯁꯨꯨꯛ ꯂꯥꯛ ꯃꯈꯥ ꯑꯃꯝꯗꯒꯩꯁꯨꯨꯛ ꯂꯥꯛꯑ ꯑꯗꯨꯅ ꯑꯗꯨꯝ ꯈꯥꯏꯅꯔꯒ ꯀꯩꯅꯣ ꯇꯧꯕꯗꯣꯏꯅꯦꯕ ꯀꯥꯡꯒꯤ ꯀꯥꯡ ꯉꯥꯛꯇꯅꯦꯕ ꯑꯩꯈꯣꯏ ꯁ꯭ꯋꯥꯏꯗꯗꯤ ꯀꯥꯡ ꯏꯗꯦꯗꯅꯀꯣ ꯑꯃ ꯑꯃꯈꯛꯀ ꯇꯔꯛ ꯇꯔꯛꯀ ꯆꯤꯡꯉꯤꯗꯅ
ꯑ ꯎ
ꯑꯗꯨꯏꯗꯏ ꯎꯔꯤꯄꯣꯛ ꯈꯥꯡꯕꯥꯥꯟ ꯊꯥꯡꯃꯩꯄꯟ ꯑꯗꯨꯋꯥꯏꯗ ꯑꯗꯨꯝ ꯎ ꯅꯨꯡꯗꯥꯡ ꯋꯥꯢꯔꯝ ꯄꯨꯡ ꯃꯔꯤ ꯃꯉꯥ ꯇꯥꯁꯜꯂꯛꯑꯗꯤ ꯑꯗꯨ ꯉꯥꯛꯇ ꯉꯥꯏꯔꯅꯤ ꯑꯗꯨꯅ ꯌꯨꯝꯊꯣꯡ ꯈꯨꯗꯤꯡꯒꯤ ꯑꯗꯨꯝ ꯑꯣꯛꯇꯣꯏꯅꯦꯕ
ꯎꯝ
ꯑꯣꯄꯣꯏꯅꯦꯗꯤ ꯑꯗꯨꯝ ꯊꯥꯎꯃꯣꯏ ꯑꯌꯨꯛ ꯂꯥꯔꯨꯛ ꯇꯧꯔꯒ ꯑꯗꯨꯒ ꯑꯗꯨꯒꯤ ꯄꯥꯃꯣꯟꯗꯒꯤ ꯀꯩꯅꯣ ꯇꯧꯔꯛꯄ ꯌꯥꯎꯔꯛꯄ ꯃꯌꯥꯝꯗꯨꯅ
ꯑꯥ
ꯀꯩꯅꯣ ꯆꯥꯃꯣꯒꯨꯝꯕ ꯇꯥꯃꯣꯒꯨꯝꯕꯅ ꯑꯩꯈꯣꯏꯒꯤ
ꯎꯝ
ꯀꯩ ꯍꯥꯏꯗꯣꯏꯅꯣ ꯄꯥꯏꯔꯒ ꯂꯥꯏ ꯁꯤꯗ ꯅꯥꯀꯟꯁꯤꯗ ꯅꯥꯀꯟ ꯅꯥꯀꯟꯒ ꯇꯧꯔꯒ ꯍꯨꯝꯗꯣꯏꯅꯦꯕ ꯏꯗꯤ ꯀꯠꯇꯣ ꯍꯔ ꯍꯥꯏꯔ ꯆꯠꯇꯧꯅꯦꯕ ꯀꯣ ꯆꯃ ꯑꯗꯨꯕ ꯑꯗꯒꯤ ꯃꯌꯥꯝ ꯑꯃ ꯆꯤꯡꯉꯅꯤ ꯅꯨꯄꯥꯗꯒꯤ ꯅꯨꯄꯤꯗꯒꯤ ꯍꯧꯁꯤꯡꯗꯤ ꯏꯁꯩ ꯅꯨꯡꯁꯤꯜꯂꯅꯤ ꯑꯗꯒꯤ ꯏꯁꯩ ꯁꯛꯑꯕ
ꯎꯝ
ꯑꯗꯨ ꯀꯩꯅꯝ ꯇꯧꯗꯅ ꯑꯗꯨꯝ ꯀꯩꯅꯣ ꯇꯧꯔꯒ ꯈꯣꯠꯂꯒ ꯆꯠꯄꯁꯨ ꯌꯥꯎꯕ ꯑꯗꯒꯤ ꯌꯨꯝꯁꯤꯗ ꯑꯩꯈꯣꯏꯒꯤ ꯏꯁꯤꯡ ꯊꯣꯡꯒꯥꯥꯟꯁꯤꯗ ꯏꯁꯤꯡ ꯐꯨꯛꯇꯅ ꯏꯁꯤꯡ ꯇꯥꯏꯊꯣꯛꯑꯅꯤ ꯑꯗꯒꯤ ꯑꯥ ꯍꯩꯂꯨꯛ ꯂꯥꯔꯨꯛ ꯀ ꯋꯥ ꯃꯥꯢꯅ ꯆꯣꯡ ꯈꯨꯗꯤꯡ ꯀꯦ ꯁꯣꯡ ꯈꯨꯗꯤꯡꯁ ꯑꯗꯨꯝ ꯇꯧꯋꯦ ꯒꯦꯠ ꯒꯦꯠ ꯑꯃ ꯂꯣꯏꯔꯒ ꯒꯦꯠ ꯑꯃ ꯒꯦꯠ ꯑꯃ ꯂꯣꯏꯔꯒ ꯒꯦꯠ ꯑꯃ
ꯎꯝ ꯎꯝ
ꯃꯥꯅ ꯑꯣꯏ
ꯎ ꯑꯣ
ꯖꯒꯅꯥꯊ ꯥꯏꯕ꯭ꯔꯥ ꯀꯥꯏꯕ꯭ꯔꯥ ꯀꯥ ꯏꯁꯩ ꯑꯣꯏꯅ
ꯑꯥ
ꯒꯅꯥꯠ ꯀꯥꯟ ꯇ ꯅꯨꯡꯉꯥꯏꯕ ꯀ ꯍꯥꯏ ꯀꯥꯟ ꯇꯣ
ꯑꯥ
ꯀꯥꯎꯏ ꯄꯨꯕꯤꯂ ꯁꯥꯔ
ꯑꯣ ꯑꯗꯨꯗꯤ ꯃꯣꯏ ꯀꯥꯡꯈꯩꯁꯦ ꯑꯗꯨꯗ
ꯑꯥ ꯑꯗꯨꯗꯤ ꯃꯣꯏ ꯀꯥꯡꯉꯩꯁꯦ ꯑꯗꯨꯗꯒꯤ ꯍꯧꯖꯤꯛꯀꯤ ꯑ ꯍꯧꯖꯤꯛ ꯀꯩꯅꯣꯗꯒꯤ ꯂꯣꯏꯊꯂꯛꯏꯔꯕ ꯍꯧꯖꯤꯛꯀꯤ ꯒꯣ ꯒꯣꯕꯤꯟꯗꯖꯤ ꯑꯥ
ꯒꯣꯕꯤꯟꯗꯖꯤꯒꯤꯅꯅꯦꯄꯥ ꯑꯆꯧꯕ ꯌꯥꯝꯅ ꯆꯥꯎꯕ ꯃꯥꯏꯅꯤ
ꯑꯣ
ꯑꯗꯨꯗꯤ ꯑꯗꯥ ꯑꯣꯏꯕ ꯑꯇꯩꯒꯤꯗꯤ ꯕꯥꯕꯨꯟ ꯂꯥꯏ ꯑꯗꯒꯤ ꯋꯥꯡꯈꯩꯒꯤꯗꯁꯨ ꯃꯥꯟꯇꯣꯞ ꯂꯩꯗꯅ ꯑꯗꯨꯗ ꯕꯗꯣ ꯖꯒꯅꯥꯊꯗꯣ ꯇꯥꯡ ꯑꯗꯨꯃꯥꯏꯅ ꯑꯩꯈꯣꯏ ꯈꯨꯂꯛ ꯂꯣꯀꯦꯂꯤꯇꯤꯒꯤ ꯑꯌꯥꯝꯕꯅ ꯀꯥꯡꯗꯣ ꯄꯤꯛꯑꯦꯕ ꯀꯣ ꯄꯤꯑꯦꯕ ꯒꯣꯕꯤꯟꯒꯤꯗꯤ ꯒꯣꯕꯤꯟꯗꯖꯤꯒꯤꯗꯤ ꯌꯥꯝ ꯆꯥꯎꯕꯅꯦ ꯑꯗꯩ
ꯑꯣ
ꯆꯥꯎꯕ ꯅꯠꯇꯦ ꯑꯗꯨ ꯀꯩꯅꯣꯒꯤ ꯁꯥꯎꯅꯤ
ꯎꯝ
ꯎꯝ
ꯔꯤ ꯑꯁ ꯑꯗꯨꯗꯤ ꯍꯌꯦꯡ ꯑꯃꯨꯛꯇ ꯆꯠꯂꯦ ꯌꯦꯡꯉꯨ ꯇꯥꯔꯦ ꯑꯗꯨ ꯑꯗꯨ
ꯑꯗꯨ ꯀꯩꯅ
ꯑ ꯆꯥꯛ ꯏꯁꯤꯡꯗꯤ ꯆꯥꯔꯕꯣ ꯍ ꯍꯜꯂꯣ ꯍꯜꯂꯣ ꯍꯜꯂꯣ ꯇꯥꯕ꯭ꯔꯣ
ꯇꯗ꯭ꯔꯦ ꯀꯩꯒꯤꯅꯣ